ꯇꯥꯏ ꯇꯔ
ꯇꯥꯏ ꯇꯔ ꯄꯦꯟꯖꯥꯡ ꯀꯌꯥꯑꯒꯦ
ꯁꯥꯈ ꯁꯥꯖꯤꯌꯦ
ꯀꯔꯤ ꯇꯧꯔꯒꯦ ꯆꯥꯗ꯭ꯔꯗꯤ
ꯉꯁꯥꯏ ꯑꯣꯀꯦ ꯔꯥꯁꯜꯂꯨꯗꯅ ꯆꯥꯅꯤꯡꯗ꯭ꯔꯦ
ꯁꯥꯏꯒꯤ ꯑꯣꯀꯦ ꯑꯗꯨꯅ ꯌꯥꯔꯠꯇ꯭ꯔꯣ
ꯌꯥ ꯆ ꯈꯪꯒꯦꯁ ꯇꯒ ꯌꯥꯖ
ꯑꯁ ꯁꯤꯗꯩ ꯉꯥꯅꯨꯁꯦ ꯍꯥꯎꯗꯤ ꯍꯥꯎꯔꯅꯤ ꯁꯤ ꯑꯃꯨꯇꯪ ꯂꯩꯔꯒ ꯑ ꯆꯥꯔꯗꯤ ꯑꯗꯣ ꯑꯁꯤ ꯑꯁꯤꯒꯨꯝꯕ ꯈꯔꯗꯤ ꯑꯗꯨꯝ ꯊꯣꯛꯂꯛꯑꯅꯤ ꯀꯩꯅꯣ ꯑꯩꯈꯣꯏꯒꯤꯁꯨ ꯑꯅꯤꯗꯨꯗꯤ ꯀꯥꯏ ꯆꯀꯅꯣ ꯍꯜꯂꯣ
ꯑꯅꯤꯇꯒꯅꯥꯅꯣ
ꯅꯣꯏ ꯅꯅꯥꯎꯄꯤꯒ ꯃꯃꯥꯡꯒꯤ ꯃꯅꯥꯎꯄꯤꯒ
ꯑꯥ ꯃꯔ ꯃꯨꯄ
ꯑꯣ ꯊꯕꯛ ꯐꯔꯤꯕ
ꯎꯝ
ꯑꯁ ꯑꯩ ꯐꯣꯟ ꯄꯩꯁꯥ ꯀꯛꯈꯤꯕꯒꯤ ꯊꯋꯥꯏꯁꯦ ꯅꯨꯡꯉꯥꯏꯇꯕ ꯂꯣꯏꯔꯦ ꯑꯗꯣ ꯀꯩꯅꯣꯝꯃꯇ ꯁꯤꯖꯤꯟꯅꯍꯧꯕ ꯑꯣꯏꯗꯤ ꯐꯕ ꯀꯩꯁꯨ ꯅꯠꯇꯕꯗ ꯌꯦꯡꯉꯅꯦ ꯆꯅꯤꯌꯥꯡꯈꯩꯌꯦ ꯀꯛꯈꯤ
ꯎꯄ ꯀꯌꯥ ꯀꯦꯕ
ꯆꯅꯤꯌꯥꯡꯈꯩ ꯆꯅꯤꯌꯥꯡꯈꯩ ꯇꯨ ꯐꯤꯐꯇꯤ ꯀꯈ꯭ꯕꯅꯦ
ꯃꯥꯏꯇꯦꯗ
ꯎꯝꯠꯇ ꯋꯥ ꯄꯨꯋꯥꯔꯔꯤꯖꯅꯦꯕꯨꯍꯤ ꯍꯅꯦ ꯂꯣꯏ ꯆꯂꯒꯦ ꯀꯔꯤꯅꯅꯦ ꯀꯔꯤꯒꯤ ꯃꯇꯥꯡꯗ ꯁꯥꯟꯅꯁꯤꯒꯦ ꯑꯣ ꯍꯣꯏ ꯋꯥ ꯀꯩꯅꯣꯅ ꯎꯝ ꯋꯥꯋꯥꯛꯀꯤꯡꯗꯣ ꯑꯌꯨꯛꯇꯤ ꯅꯪ ꯍꯧꯒꯠꯄ ꯉꯝꯗ꯭ꯔꯕ ꯑꯩ
ꯀ ꯑꯩ ꯏ ꯉꯝꯕ꯭ꯔꯣ
ꯑꯗꯨ ꯁꯟꯗꯦ ꯁꯟꯗꯦꯗꯤ ꯀꯩꯅꯣꯗ ꯆꯦꯟꯁꯤ ꯀꯩꯅꯣ ꯑꯌꯨꯛꯇ ꯅꯨꯡꯗꯥꯡꯗꯨꯗꯤ ꯆꯠꯊꯣꯛ ꯈꯣꯠꯇꯣꯛꯄꯗꯣ ꯉꯝꯗꯦ
ꯌꯥꯏꯌꯦ ꯌꯥꯏꯌꯦ ꯌꯥꯏꯌꯦ
ꯁꯟꯗꯦꯗꯨꯗꯤ ꯑꯌꯨꯛꯇ ꯆꯦꯜꯂꯨꯔꯒ ꯅꯨꯡꯊꯤꯟꯜꯗ ꯇꯨꯝꯕ ꯇꯨꯝꯃꯁꯨ ꯍꯤꯞꯄꯨ ꯍꯤꯞꯄꯁꯨ
ꯎꯝ
ꯑꯗꯨꯗꯨꯅ ꯄꯥꯄ
ꯐꯩ ꯐꯩ ꯐꯩ ꯐꯩ
ꯑꯗꯨꯅꯤ ꯐꯕꯅꯤ
ꯑꯗꯨ ꯁꯟꯗꯦ ꯁꯟꯗꯦꯕꯨꯗꯤ ꯑꯗꯨꯃꯥꯏꯅ ꯆꯦꯜꯂꯁꯨ ꯆꯦꯟꯁꯤ
ꯍꯣꯏ ꯒꯡ ꯇꯔꯧꯔꯦꯟ
ꯌꯦꯡꯉꯣꯏꯗ ꯅꯪꯕꯨꯗꯤ ꯅꯨꯡꯉꯥꯏꯅꯤ ꯑꯗꯨ ꯌꯦꯡꯅꯤꯡꯉꯦ ꯈꯪꯗꯦ
ꯐꯥꯏꯗ
ꯐꯖꯩꯕꯗꯤ ꯍꯥꯏꯕꯅꯤ
ꯄꯨꯡ ꯑꯃꯗꯅꯦꯅꯗꯤ ꯍꯥꯏꯕꯅꯤ ꯌꯦꯡꯗꯤ ꯌꯦꯡꯅꯤꯡꯕ ꯌꯥꯍꯧ ꯊꯦꯡꯒꯗꯕꯗꯨꯗꯤ ꯇꯜꯂꯒ ꯌꯦꯡꯕꯁꯦ
ꯄꯨꯡ ꯑꯃ
ꯎꯝ
ꯎꯝ
ꯀꯔꯤꯕ ꯅꯣꯔꯋꯦꯒ ꯀꯔꯤꯒ ꯏꯁꯄꯦꯟꯒ ꯍꯥꯏꯕ ꯅꯠꯇ꯭ꯔꯣ
ꯑꯃ ꯃꯈꯥꯏ ꯍꯥꯏꯕꯒ ꯑꯗꯨꯝ ꯍꯥꯏꯈꯤꯗ ꯑꯩꯅꯦ
ꯑꯃ ꯃꯈꯥꯏꯔꯝ ꯍꯥꯏꯔꯛ ꯑꯣꯏꯅꯤꯡꯕ ꯑꯃ ꯑꯣꯏꯖꯔꯛ ꯆꯅꯤ ꯑꯗꯨ ꯅꯆꯥꯅꯨꯄꯥꯗꯤ ꯌꯦꯡꯕ ꯆꯠꯇꯣꯏꯅꯤ
ꯆꯠꯀꯅꯤ ꯍꯧꯗ꯭ꯔꯛꯑꯣꯅ ꯍꯥꯏꯔ ꯃꯇꯨꯡꯗ
ꯅꯪꯁꯦ ꯄꯨꯡ ꯑꯃꯐꯥꯎꯛ ꯂꯩꯈꯤꯗꯣꯏꯔꯣ
ꯍꯧꯥꯎ ꯇꯔ ꯋꯥ ꯍꯥꯏꯅ ꯃꯤꯇꯗꯤꯤ
ꯏꯁꯁ ꯇꯨꯝꯃꯣꯏꯗꯕ ꯑꯣꯏꯇꯥꯔꯗꯤ ꯌꯦꯡꯖꯎꯁꯤꯔꯣ ꯀ꯭ꯂꯞꯇ
ꯍ ꯎꯄꯒꯤ ꯑꯗꯨꯅꯗ
ꯂꯩꯍꯧꯗ꯭ꯔꯕꯣ
ꯂꯩꯕꯗꯤ ꯂꯩꯍꯧꯒꯅꯤ ꯆꯠꯂꯒ ꯆꯥꯔꯨꯕ ꯇꯟꯗ
ꯀꯩꯅꯣ ꯇꯧꯁꯤꯔꯣ ꯀꯥꯡ ꯑꯅꯧ ꯍꯧꯕ ꯅꯨꯃꯤꯠꯇꯣ ꯤꯍꯣꯝ ꯆꯥꯕ ꯂꯩꯁꯥꯕꯤꯈꯩꯒꯤꯗꯣ ꯇꯣꯛꯊꯣꯛꯑꯒ ꯑꯩꯈꯣꯏ ꯑꯣꯏꯅ ꯀꯤꯍꯣꯝ ꯆꯥꯕ ꯑꯣꯏꯅ ꯆꯠꯂꯁꯦ ꯈꯦꯆꯤ ꯈꯛꯇꯥꯏꯔ ꯌꯨꯝ ꯍꯔ ꯆꯥꯠ ꯍꯒ
ꯎꯝ ꯑꯗꯨ ꯑꯗꯨ ꯌꯥꯏꯅꯦ ꯌꯥꯏꯅꯦ ꯌꯥꯏ ꯌꯥꯏ ꯌꯥꯏ ꯌꯥꯏ ꯌꯥꯏ
ꯑꯗꯣ ꯀꯦꯖꯤꯒꯤ ꯃꯌꯥꯗꯣ ꯅꯣꯡꯃ ꯋꯥꯠꯂꯤꯀꯥꯟꯗ ꯂꯩꯔꯨꯔꯁꯦ
ꯍꯣꯏ ꯀꯥꯡ ꯇꯥꯔꯤꯛꯀꯤꯌꯥꯇꯥꯒꯤ
ꯇꯥꯡ ꯇꯔꯥꯇꯔꯨꯛꯇꯒꯤ ꯍꯧꯋꯦ ꯍꯥꯏ
ꯇꯔꯥ ꯇꯔꯨꯛ
ꯎꯝ
ꯃꯁꯤꯁꯤ ꯇꯥꯏ ꯀꯌꯥ
ꯎꯝ ꯉꯁꯤ ꯇꯥꯡ ꯃꯉꯥ ꯅꯠꯇ꯭ꯔꯣ
ꯃꯉꯥ ꯅꯨꯃꯤꯠ ꯇꯔꯥꯃꯥꯊꯣꯏꯅꯤ ꯋꯥꯠꯂꯤꯕ
ꯎꯝ
ꯕꯥꯃꯣꯅꯤꯅ ꯈꯦꯠꯆ ꯄꯤꯔꯛꯑꯣꯅ ꯍꯥꯏꯔꯛꯇꯣꯏ ꯃꯌꯥꯝꯁꯦ ꯃꯔꯣ ꯑꯃ
ꯂ ꯏꯇ
ꯀꯦ
ꯑꯩꯈꯣꯏ ꯕꯥꯃꯣꯣꯟ ꯂꯩ ꯑꯣꯟꯗ꯭ꯔꯦ ꯂꯩꯇ꯭ꯔꯦ
ꯃꯩꯇꯩꯒꯣ ꯂ ꯆꯥ
ꯎꯝ
ꯊꯥꯏꯅ ꯈꯥꯂꯣꯝꯗ ꯀꯩꯅꯣ ꯃꯩ ꯑꯉꯥꯟ ꯑꯉꯥꯟ ꯑꯉꯥꯡꯕ ꯑꯃ ꯊꯥꯟꯕꯗꯣ ꯍꯧꯖꯤꯛꯇꯤ ꯊꯥꯟꯗ꯭ꯔ ꯃꯥꯜꯂꯤꯦꯅꯦ
ꯎ ꯄꯤꯛ ꯄꯤꯛ ꯉꯥꯡꯕꯤꯗ
ꯎꯝ ꯁꯤꯊꯈ꯭ꯔꯕ ꯀꯩꯅꯣ ꯑꯁꯤꯕꯨ ꯑꯁꯤꯒꯤ ꯒꯤ ꯑꯥꯏ ꯑꯥꯔꯕꯤꯁꯤꯕꯨ ꯃꯣꯏ ꯀꯌꯥꯕꯨ ꯂꯩ ꯖꯥꯠꯅꯣ
ꯈꯪꯗꯦ
ꯁꯤ ꯃꯊꯛꯁꯤꯗꯕꯨ ꯌꯦꯡꯉꯨꯅꯦ ꯀꯩꯅꯣ ꯇꯥꯏꯃꯤ ꯄꯣꯁꯇꯤꯡ ꯇꯥꯏꯝꯃꯦ ꯀꯔꯤ ꯅꯨꯡꯉꯥꯏꯕꯝꯗꯧꯔꯤꯒꯦ
ꯅꯨꯡꯉꯥꯏ ꯅꯨꯡꯉꯥꯏꯇꯕ ꯈꯪꯗꯦ ꯇꯥꯗ ꯌꯥꯗꯕꯅꯤꯅ ꯇꯥꯔꯤꯅꯤ
ꯎꯝ ꯑꯗꯨ ꯇꯂꯞ ꯐꯪꯃꯤꯅꯤ
ꯃꯥꯅꯦ ꯃꯤꯒꯤ ꯇꯣꯂꯣꯞꯅꯤ
ꯍ
ꯑꯁ ꯑꯩ ꯆꯥꯛꯁꯨ ꯈꯨꯝꯃꯗꯦ ꯑꯃꯇ ꯆꯥꯔꯨꯝ ꯐꯗꯧ ꯃꯥꯜꯜꯂꯤꯦꯗ
ꯆꯜꯂ ꯑ ꯉꯁꯥꯏ ꯋꯥꯛꯀꯤꯡꯁꯦ ꯈꯨꯔꯨ ꯅꯥꯃꯟꯗ ꯆꯦꯟ ꯉꯝꯗꯕꯤꯅꯦꯃꯤ
ꯑꯩꯗꯨꯅꯤꯅꯦ ꯑ ꯈꯣꯡꯖꯦꯡꯗ ꯅꯥꯁꯤꯜꯂꯛꯏꯅꯤꯅꯦ
ꯀꯃꯥꯏꯅ ꯇꯧꯅꯣ ꯈꯪ ꯈꯣꯡꯖꯦꯜ ꯀꯩꯀꯥ ꯅꯥꯕ ꯈꯣꯠꯄꯗꯤ ꯂꯣꯏ ꯐꯈ꯭ꯔꯦꯕ ꯑꯗꯣ ꯅꯍꯥꯟ ꯇꯨꯁꯜꯂꯨꯕꯩꯔ ꯈꯪꯗꯦꯕ ꯍꯦꯛꯇ ꯀꯩꯅꯣꯁꯤꯗ ꯐꯔꯨꯁꯤꯗ ꯅꯥꯆꯦ ꯁꯤꯗ ꯅꯦꯝꯃꯤ
ꯥꯏꯕꯁꯨꯣ
ꯍꯣꯏ ꯀꯣꯏꯕ ꯑꯃꯇꯗꯤ ꯆꯠꯅꯤꯡꯈ꯭ꯔꯦꯗ
ꯁꯁꯤꯃꯤ
ꯑꯟꯗ꯭ꯔꯣꯒꯤ ꯄ꯭ꯂꯥꯟꯗꯣ ꯀꯃꯥꯏꯅ ꯇꯧꯔꯒꯦ
ꯇꯣꯛꯑꯦꯗꯅ ꯍꯣꯏ ꯃꯥꯏꯀꯩꯝꯇꯁꯨ ꯍꯥꯏꯅꯔꯛꯇꯅ
ꯀꯅꯥꯅ ꯍꯥꯏꯅꯔꯛꯇ꯭ꯔꯤꯅꯣ
ꯀꯗꯦ ꯀꯅꯥ ꯍꯧꯣꯝꯕꯂꯣ ꯑꯩꯅꯛꯇꯦꯝꯗ
ꯑ ꯑꯩꯈꯣꯏ ꯃꯃꯥꯡꯗ ꯆꯠꯈꯤꯕ ꯂꯝ ꯀꯆꯠꯇꯣ ꯌꯥꯝ ꯋꯥꯏꯑꯦꯕ ꯃꯐꯝ ꯑꯝꯇꯪꯗ ꯑꯣꯏꯅ ꯐꯖꯅ ꯀꯦꯛꯔꯒ ꯆꯠꯄꯗꯨꯅ ꯐꯩꯌꯦꯕ ꯍꯦꯛꯇ ꯅꯍꯥ ꯑꯃ ꯑꯩꯈꯣꯏ ꯆꯠꯄꯗꯨꯗꯤ ꯊꯨꯡꯅꯕ ꯀꯗꯥꯏꯗꯒꯤ ꯃꯣꯏꯔꯥꯡꯗꯒꯤ ꯀꯔꯤ ꯁꯤꯗꯒꯤ ꯂꯣꯏ ꯊꯨꯡꯅꯕꯅꯦꯕ ꯆꯥꯈꯠꯂꯛꯏꯁꯦ
ꯎꯝ
ꯍꯣꯏ ꯔꯥꯅꯤ ꯐꯤꯒ ꯁꯦꯠꯆꯤꯜꯂꯦ ꯑꯗꯩꯗꯤ ꯑꯁ ꯀꯨꯋꯥꯗꯤ ꯂꯏꯠ꯭ꯔꯦ ꯂꯥꯏꯠ ꯐꯦ ꯁꯤ ꯍꯩꯅꯧꯁꯦ ꯂꯣꯏꯔꯛꯇꯣꯔꯔꯕ ꯃꯥꯜ ꯁꯤ ꯑꯅꯛꯄꯗ ꯑꯅꯤꯔꯛ ꯑꯍꯨꯝꯂꯛ ꯀꯩꯅꯣꯝꯗꯪ ꯃꯄꯥꯟꯗꯩ ꯉꯥꯏꯔꯤ
ꯑꯗꯨ ꯂꯣꯏꯒꯗꯤ ꯋꯥꯏ ꯁꯪꯉꯅꯤ
ꯁꯪ ꯃꯖꯨꯍ ꯔꯥꯎꯖꯔꯟ ꯑꯩꯗ ꯇꯤ ꯂꯣꯏꯖꯔꯒꯦ
ꯈꯔꯝꯗꯣꯏꯅꯦ
ꯃ ꯂꯩꯃ ꯊꯤꯟ ꯑꯩꯈꯣꯏꯔꯣꯝ ꯄꯥꯟꯕꯁꯤꯅ ꯍꯥꯎꯋꯦꯕ ꯅꯣꯏ ꯑꯁꯣꯝ ꯅꯥꯀꯟ ꯄꯥꯟꯕꯁꯤꯗꯤ ꯀꯩꯅꯣꯕ
ꯑꯁꯣꯝꯅ ꯀꯩꯅꯣ ꯇꯧꯕ ꯎꯝ ꯌꯥꯝꯅ ꯄꯥꯃꯟꯕꯒꯤꯅꯦ
ꯅꯣꯏ ꯃꯄꯨꯡ ꯐꯥꯗꯕ ꯌꯥꯝ ꯃꯥꯜꯂꯦ ꯍꯥꯏꯕ ꯁꯨꯡꯅꯥ ꯀꯅ ꯄꯥꯟꯕꯥꯁꯤꯡꯗꯣ
ꯁꯣꯅꯥꯒꯅ ꯊꯥꯡꯕ ꯁꯥꯏ ꯑꯗꯨꯗ ꯑꯃꯨꯛ ꯀꯩꯅꯣ ꯇꯧꯕ ꯌꯥꯝ ꯄꯥꯗꯕꯒꯤ ꯆꯥꯎꯕ
ꯍꯩꯅꯧꯁꯦ ꯑꯃ ꯑꯅꯤ ꯑꯍꯨꯝ ꯃꯔꯤ ꯇꯣꯝꯀꯟ ꯑꯩꯅ ꯎꯕꯗ ꯃꯔꯤꯒ ꯇ ꯉꯥꯏꯔꯦ ꯄꯥꯜꯂꯤꯁꯦ ꯎꯅ ꯑꯃꯖꯤꯛꯇꯔꯖꯤꯔꯀꯦ
ꯊꯤꯌꯣ ꯑ ꯆꯥꯎꯕꯁꯨ ꯑꯗꯨꯝꯅ ꯍꯦꯜꯂꯦ
ꯍꯦꯜꯂꯦ ꯑꯗꯨꯅꯦ ꯁꯣꯝ ꯅꯥꯀꯟꯗ ꯍꯥꯎꯕ ꯍꯦꯜꯂꯦ ꯍꯥꯏꯕ ꯆꯥꯎꯔꯕꯃꯤꯅ ꯀꯦꯛꯆꯤꯡ ꯐꯥꯕꯗꯨꯣ ꯁꯣꯝꯅ ꯍꯦꯜꯂꯦꯕ
ꯑꯣ
ꯎ
ꯑꯁꯣꯝꯒꯤꯗꯨꯅ ꯑꯃꯨꯛ ꯃꯤꯗ ꯀꯩꯅꯣ ꯇꯧꯗꯕ ꯃꯤꯗꯣꯌꯦ ꯍꯥꯏꯗꯧꯇꯛꯇꯀꯤꯀꯤ ꯏꯅꯒꯩ ꯄꯥꯏꯃꯟꯗ꯭ꯔꯅꯦ ꯆꯥꯎꯐꯝ ꯈꯪꯗꯕ
ꯋꯥꯔꯤ ꯕꯨꯠꯀꯤ ꯋꯥꯔꯤ ꯑꯃ ꯇꯥꯔꯒ ꯂꯩꯔꯗꯤ ꯅꯨꯡꯗꯤ ꯅꯨꯡꯉꯥꯏꯈ꯭ꯔꯅꯤꯁꯦ ꯕꯨꯛꯀꯤ ꯐꯤꯂꯝ ꯌꯦꯡꯁꯤꯔꯣ
ꯎꯝ
ꯅꯨꯡꯗꯤꯤ ꯅꯨꯡꯉꯥꯏꯜꯅꯦ ꯕꯨꯠꯀꯤ ꯄꯨꯂꯞ ꯅꯨꯡꯗꯥꯡꯗ ꯄꯨꯂꯞ ꯍꯨꯝꯆꯠꯂ ꯌꯦꯡꯕꯁꯦ
ꯍ ꯍꯗꯦ ꯑꯗꯨꯗꯗꯦ
ꯌꯦ ꯅꯗꯤ
ꯎꯝ ꯑꯦꯁꯥ ꯃ ꯀꯦꯗꯅꯅꯨꯡꯥꯏ
ꯅꯣꯏ ꯃꯌꯥꯝ ꯏꯁꯩ ꯁꯛꯅꯔ ꯂꯩꯕꯗꯣ
ꯍꯣꯏ ꯑꯣꯊꯤ ꯈꯔ ꯉꯪꯅ ꯏꯁꯩ ꯈꯔ ꯈꯠꯅ
ꯅꯣꯡꯃꯗꯤ ꯅꯨꯡꯉꯥꯏꯔꯝꯒꯅꯤ ꯑꯗꯨꯁꯨ ꯎ ꯍꯟꯗꯛꯀꯤ ꯑꯁꯤꯗ ꯏꯁꯥ ꯑꯅꯧꯕ ꯑꯃ ꯂꯥꯛꯑꯦ ꯍꯥꯏꯗꯨꯕꯨ ꯃꯁꯥꯛꯕꯨ ꯎꯔ ꯑꯔꯕꯣꯅ
ꯎꯗꯔꯤꯗ
ꯆꯠꯄꯨ ꯆꯠꯈ꯭ꯔꯕꯣ ꯑꯃꯗꯨꯕꯣ
ꯃꯅꯤ
ꯎꯝꯝꯝꯝ ꯎꯝꯝ ꯀꯔꯤꯅꯣ ꯇꯧꯒ ꯇꯧꯔꯤꯁꯤꯕꯂꯣ ꯀ ꯇꯧꯅꯤ ꯠꯇ
ꯄꯐ ꯍ ꯀꯥꯞꯗꯁꯤꯗꯨꯦ ꯍꯦ
ꯁꯀꯦꯟ ꯍꯦꯟ ꯁꯦꯀꯦꯟ ꯍꯦꯦꯅ ꯈꯟꯐꯝꯈꯣꯏ ꯈꯪꯗꯦꯗ ꯁꯃꯜ ꯂꯥꯛꯃꯟꯗꯨꯅ
ꯉꯁꯥꯏ ꯈꯣꯡꯒ꯭ꯔꯥꯎꯗꯣ ꯈꯔꯕꯨꯗꯤ ꯇꯥꯏꯠ ꯑꯣꯏ ꯑꯩꯉꯣꯟꯗ
ꯀꯪꯊꯔꯛꯑꯅꯤ ꯀꯩꯅꯣ
ꯈꯪꯗꯦ ꯀꯪꯗꯔꯛꯀꯗ꯭ꯔꯥ ꯀꯪꯗꯔꯑꯣ ꯑꯣꯏꯗ꯭ꯔꯗꯤ
ꯁꯥꯍꯦꯗꯅ ꯆꯦꯟꯗꯅ ꯇꯧꯔꯤꯕꯁꯤꯗ ꯀꯪꯉꯛꯇ꯭ꯔꯗꯤ ꯌꯦꯔꯨꯝ ꯂ ꯑꯣꯏꯅ ꯂꯩꯁꯜꯂꯣꯅꯦ ꯌꯦꯔꯨꯝ ꯄ꯭ꯂꯦꯠ ꯑꯃꯃꯥꯎ ꯈꯤꯟꯖꯤꯜꯂꯒ ꯅꯣꯡꯃꯒꯤ ꯑꯃꯃꯝ
ꯎꯝ
ꯗꯨꯁꯥꯔꯠꯇꯤ ꯐꯗꯤ ꯐꯅꯤ
ꯊꯗꯣꯏꯅꯦ ꯂꯩꯕꯨꯗꯤ ꯂꯩꯒꯗꯕ ꯑꯩꯒꯤ ꯔꯨꯞ ꯑꯗꯨꯗꯤ ꯌꯦꯔꯨꯝꯕꯨꯗꯤ ꯂꯩꯔꯗꯕꯅꯦ ꯌꯦꯔꯨꯝ ꯂꯩꯔꯒ ꯗꯥꯏꯠ ꯄ꯭ꯂꯥꯟ ꯁꯦꯝꯗ ꯌꯥꯔꯔꫭꯏ
ꯉꯥꯅꯨ ꯃꯔꯨꯝꯗꯒꯤꯅꯦ ꯌꯦꯔꯨꯝꯒꯤ ꯃꯔꯨꯝꯅ ꯍꯦꯟꯅ ꯀꯥꯟꯅꯩ ꯍꯥꯏꯕ
ꯀꯔꯤ ꯉꯥꯅꯨ ꯃꯔꯨꯝꯗꯒꯤ
ꯍꯣꯏ ꯉꯥꯅꯨ ꯃꯔꯨꯝꯗꯗꯤ ꯀꯩꯅꯣ ꯌꯥꯝ ꯋꯥꯡꯉꯦ ꯍꯥꯏꯕ ꯀꯔꯤꯅꯣ ꯋꯥꯡꯉꯦ ꯍꯥꯏꯕꯗ
ꯉꯥꯅꯨ ꯃꯔꯨꯞꯇꯒꯤ ꯌꯦꯔꯨꯝꯒꯤ ꯃꯔꯨꯞꯅꯦꯅ ꯐꯩꯌꯦꯕ
ꯎꯝ
ꯎꯝ ꯉꯥꯅꯨ ꯃꯔꯝꯗꯣ ꯐꯔꯁꯨ ꯆꯥꯔꯛꯏꯗꯤ ꯆꯥꯏꯗꯦ
ꯃꯥꯗꯣ ꯐꯦꯠꯀꯤ ꯁꯔꯨꯛ ꯋꯥꯡꯉꯦ ꯍꯥꯏꯕ꯭ꯔꯥ ꯀꯩꯅꯣ ꯌꯥꯝꯅ ꯆꯥꯁꯟꯕ ꯐꯠꯇꯦ ꯍꯥꯏꯕ ꯑꯥꯅꯨ ꯃꯔꯨꯞꯁꯦ